ꯍꯜꯂꯣ ꯇꯕꯔꯣ ꯎꯝ ꯎꯝ ꯑꯣ ꯑꯁ ꯅꯪꯒꯤ ꯃꯈꯣꯟ ꯌꯥꯝ ꯅꯦꯝꯅ ꯇꯥꯏꯌꯦꯅꯦ
ꯑꯣ ꯀꯗꯧꯔꯤꯅꯣ
ꯅꯪꯒꯤ ꯑꯣ ꯑꯗꯨꯝ ꯄꯣꯊꯥꯔꯤꯌꯦꯗ ꯆꯥꯛ ꯆꯥꯔꯕꯣ ꯍꯧꯒꯠꯈꯔ꯭ꯦꯗꯥ ꯎꯝ
ꯐꯩ ꯍꯧꯒꯠꯂꯗꯤ ꯆꯥꯗ꯭ꯔꯤ ꯍꯧꯖꯤꯛꯇ ꯍꯧꯒꯠꯄꯗ ꯉꯥꯏꯔꯦ
ꯑꯁ ꯊꯤꯡꯉꯦ ꯍꯦ ꯑꯣ ꯀꯩ ꯂꯩꯕ꯭ꯔꯣ
ꯑꯩꯒꯤ ꯁꯤꯂꯣꯡꯗ ꯂꯩꯌꯦ ꯀꯩ ꯠꯇ
ꯑꯗꯨꯝ ꯑꯗꯨ ꯌꯥꯕ꯭ꯔꯥ ꯍꯥꯏꯕ
ꯌꯥꯕꯅꯤ ꯀꯩꯁꯨ ꯀꯥꯏꯗꯦ ꯑꯗꯨꯒꯨꯝꯕꯗꯤ
ꯑ ꯑꯩꯈꯣꯏꯗꯣ ꯀꯩꯅꯣ ꯇꯧꯕ ꯅꯔꯁꯤꯡ ꯇꯝꯕꯒꯤ ꯅꯠꯇꯦ ꯅꯠꯇꯦ ꯅꯔꯁꯤꯡꯅ
ꯑꯣ ꯑꯣ ꯑꯗꯨꯗꯤ ꯉꯔꯥꯡ ꯅꯔꯁꯤꯡ ꯇꯧꯕ ꯑꯃ ꯑꯩ ꯑꯃꯒꯁꯨ ꯋꯥꯔꯤ ꯁꯥꯟꯅꯔꯅꯤꯅꯦ
ꯑꯣ ꯐꯥꯏ
ꯈꯪꯉꯥ ꯃꯅꯤ ꯐ꯭ꯔꯦꯟ ꯑꯣꯏꯔꯝꯅꯤꯀꯣ
ꯈꯪꯗꯦꯅ ꯈꯪꯔꯝꯒꯗ꯭ꯔꯥ ꯈꯪꯉꯝꯃꯣꯏꯗ꯭ꯔꯥ ꯑꯗꯨꯕꯨꯗꯤ
ꯐꯥꯏꯅꯜ ꯌꯦꯔ ꯇ ꯐꯥꯏꯅꯜ ꯌꯦꯔ ꯅꯗ꯭ꯔꯒ ꯃꯥꯏ ꯇꯧꯕꯅꯣ ꯐꯥꯏꯅꯜ ꯏ ꯌꯔ ꯇꯦꯔ ꯅꯪ ꯍꯧꯣꯟꯁꯤ
ꯑꯍꯣꯏ ꯐꯥꯏꯅꯦꯜꯒꯤꯅꯦ
ꯐꯌꯦ ꯐꯌꯦ ꯑꯗꯨꯗꯤ ꯑꯩꯗꯤ ꯑꯩꯗꯤ ꯁꯨꯝ ꯑꯦꯛꯖꯥꯝ ꯊꯥꯒꯦꯅꯀꯥ ꯑꯁꯤꯗ ꯂꯩꯕꯅꯤꯅ ꯎꯝ
ꯉꯁꯤꯗꯤ ꯀꯔꯤ ꯊꯕꯛ ꯇꯧꯒꯅꯤ ꯂꯥꯏꯔꯤꯛ ꯄꯥꯔꯒ ꯂꯩꯗꯣꯏꯔꯣ ꯉꯁꯤ ꯍꯥꯏꯕ
ꯑꯁꯤꯗꯤ ꯍꯣꯏ ꯊꯕꯛ ꯂꯩꯇꯦ ꯂꯥꯏꯔꯤꯛ ꯄꯥꯔ ꯑꯗꯨꯝ ꯂꯩꯕ ꯇꯥꯔꯦ ꯎ ꯎꯝ ꯑꯥ ꯀꯩꯅꯩꯅꯣ ꯅꯣꯏꯗꯤ ꯉꯔꯥꯡ ꯅꯥꯏꯟ ꯗ꯭ꯌꯨꯇꯤ ꯇꯥꯔꯗꯤ ꯄꯨꯡ ꯀꯌꯥꯗ ꯇꯨꯝꯕ ꯄꯨꯡ ꯀꯌꯥ ꯐꯥꯎ ꯇꯧꯕ ꯅꯥꯏꯟ ꯗ꯭ꯌꯨꯇꯤꯁꯦ
ꯄꯨꯡꯁꯦ ꯁꯚꯦꯟꯗꯒꯤ ꯆꯠꯂꯅꯤ ꯊꯛꯅꯤ ꯍꯣꯁꯇꯦꯜꯗꯒꯤ ꯑꯗꯨꯒ
ꯃꯣꯔꯅꯤꯡꯗ ꯑꯃꯨꯛ ꯍꯜꯂꯛꯑꯅꯤ ꯍꯜꯂꯛꯑꯒ ꯉꯍꯥ ꯇꯨꯝꯂꯅꯤ ꯑꯗꯨꯒ ꯀ꯭ꯂꯥꯁ ꯑꯃꯨꯛ ꯂꯩꯔꯅꯤꯕ ꯏꯂꯚꯦꯟꯗ ꯑꯗꯨꯒ ꯇꯨꯋꯦꯜꯐꯇꯣ ꯇꯨꯋꯦꯜꯐꯇꯒꯤꯅ ꯑꯃ ꯐꯥꯎꯕ ꯑꯩꯅ ꯑꯃꯨꯛ ꯇꯧꯕ ꯌꯥꯏ ꯍꯥꯏꯕꯗꯣ ꯉꯔꯥꯡ ꯑꯗꯨꯗ ꯑꯃꯨꯛ ꯕ꯭ꯔꯦꯛ ꯂꯩꯌꯦꯕ ꯑꯗꯨꯒ ꯊ꯭ꯔꯤ ꯐꯥꯎ ꯀ꯭ꯂꯥꯁ ꯂꯩꯌꯦꯕ ꯑꯗ ꯊ꯭ꯔꯤ ꯃꯇꯨꯡꯗꯒꯤ ꯑꯃꯨꯛ ꯇꯧꯕ ꯌꯥꯏꯌꯦ
ꯑꯗꯨꯗꯤ ꯅꯪꯗꯤ ꯄꯨꯡ ꯀꯌꯥ ꯇꯨꯝꯕ ꯍꯥꯏꯕꯗꯤ ꯄꯣꯠ ꯄꯨꯡ ꯀꯌꯥ ꯇꯨꯝꯒꯦ
ꯄꯨꯡꯁꯦ ꯑꯦꯛꯖꯦꯛ ꯈꯪꯗꯦꯗ ꯑꯗꯨꯝ ꯍꯜꯂꯛꯑꯦ ꯃꯉꯥ ꯇꯔꯨꯛ ꯑꯗꯨꯝ ꯇꯔꯨꯛ ꯑꯗꯨꯋꯥꯏꯗꯒꯤ ꯑꯗꯨꯝ ꯇꯨꯝꯃꯦ ꯑꯗꯨꯒ ꯑꯁꯤ ꯍꯧꯖꯤꯛ ꯍꯧ ꯑꯗꯨꯒ ꯀ꯭ꯂꯥꯁ ꯂꯣꯏꯔꯔꯒ ꯇꯨꯝꯕ ꯃꯇꯝꯁꯨ ꯂꯩꯌꯦꯕ ꯇꯨꯝꯗꯕ ꯃꯇꯝꯁꯨ ꯂꯩ
ꯍꯥꯏꯗꯤ ꯅꯨꯃꯤꯠ ꯑꯃꯗ ꯅꯪ ꯄꯨꯡ ꯃꯉꯥ ꯇꯔꯨꯛꯀꯤ ꯇꯨꯝꯕꯒꯤ ꯆꯥꯡꯅꯤꯅꯦ ꯑꯁ ꯋꯥꯒꯅꯤ ꯍꯦ ꯐꯖꯅ ꯋꯥꯕꯅꯤ ꯑꯗꯨꯗꯤ ꯎꯝ ꯆꯗꯔꯤꯗ ꯆ
ꯄꯨꯡ ꯀꯌꯥꯗ ꯆꯥꯗꯣꯕ
ꯉꯇꯪ ꯂꯩꯔ ꯆꯔꯅꯤꯗ ꯑꯣ ꯂꯩꯕꯨꯗꯤ ꯑꯗꯨꯝ ꯅꯨꯡꯉꯥꯏꯌꯦ ꯋꯦꯗꯔꯒꯨꯝꯕꯗꯤꯀꯣ ꯌꯥꯝ ꯁꯥꯗꯕꯤꯅꯤ ꯍꯣꯏ
ꯐꯌꯦꯦ ꯅꯨꯡꯉꯥꯏꯔꯗꯤ
ꯅꯣꯏ ꯅꯣꯏꯗꯤ ꯄꯨꯡ ꯀꯌꯥꯗ ꯆꯥꯛ ꯆꯥꯒꯅꯤ
ꯈꯪꯗꯦꯗ ꯄꯨꯡꯁꯦ ꯑꯗꯨꯝ ꯊꯦꯡꯅ ꯍꯧꯒꯠꯄꯒꯤ ꯍꯣꯔꯦꯟ ꯆꯥꯗꯧ ꯃꯥꯜꯂꯦ ꯀ꯭ꯂꯥꯁ ꯃꯇꯝ ꯌꯧꯔꯅꯦꯕ
ꯍꯣꯁꯇꯦꯜ ꯂꯩꯕ꯭ꯔꯣ
ꯍꯣꯏ ꯍꯣꯁꯄꯤꯇꯥꯜꯗ ꯂꯩꯌꯦ
ꯂꯩꯕ ꯅꯨꯉꯥꯏꯕꯣ
ꯎꯝ
ꯑꯣꯝ ꯑꯗꯨꯝ ꯆꯥꯛ ꯌꯦꯟꯁꯥꯡꯗꯤ ꯅꯨꯡꯉꯥꯏꯕ꯭ꯔꯥ ꯑꯗꯨꯝ
ꯍꯣꯏ ꯑꯦꯟꯖꯥꯡꯗꯤ ꯑꯗꯨꯝ ꯑꯌꯥꯝꯕꯅ ꯗꯥꯎꯜ ꯆꯥꯏꯔꯦꯗꯅ ꯑꯗꯨꯒ ꯃꯟ ꯅꯠꯇꯦ ꯁꯟꯗꯦꯒ ꯊ꯭ꯔꯁꯗꯦꯒ ꯌꯦꯟ ꯄꯤꯌꯦ
ꯎ ꯐꯩꯌꯦ ꯋꯥꯔꯜ ꯀꯞꯀꯨꯝꯕꯗꯤ ꯌꯦꯡꯕ꯭ꯔꯥ ꯁꯪꯕ꯭ꯔꯣ
ꯀꯩ ꯍꯥꯏꯕ
ꯋꯥꯔꯜ ꯀꯞ ꯀꯨꯝꯕꯗꯤ ꯌꯦꯡꯕ ꯁꯪꯕ꯭ꯔꯣ ꯃꯥꯅꯤꯅꯦ ꯑꯩꯁꯨ ꯄꯣꯔꯇꯨꯒꯜꯁ ꯇꯕ ꯅꯠꯇ ꯌꯦꯅꯤꯡꯗꯦ
ꯍ ꯀ ꯆ ꯋꯥꯜꯀꯞ ꯍꯧꯕꯗ ꯉꯥꯏꯔꯤ
ꯎꯝ
ꯎꯝ ꯀꯥꯏꯗꯩꯩꯅꯣ ꯅꯪꯗꯤ ꯇꯥꯃꯦꯡꯂꯣꯡꯗꯩꯔꯣ
ꯅꯠꯇꯦ ꯑꯗꯨ ꯌꯥꯕꯅꯤ ꯑꯩꯅ ꯅꯨꯄꯤ ꯑꯃꯗ ꯑꯗꯨꯗ ꯍꯥꯡꯕ ꯀꯥꯟꯗ ꯑꯗꯨꯒꯨꯝꯕꯗꯣ ꯁꯥꯟꯅꯕ ꯌꯥꯗꯦ ꯍꯥꯏ
ꯑꯗꯨꯗꯤ ꯃꯤꯒꯤ ꯂꯥꯏꯛ ꯄꯥꯔꯁꯣꯅꯦꯜ ꯅꯦꯝꯒꯨꯝꯕꯗꯤ ꯄꯥꯏꯕ ꯌꯥꯗꯦ ꯜ ꯑꯗꯨꯒ ꯀꯃꯟ ꯄ꯭ꯂꯦꯁꯀꯨꯝꯕ ꯇꯤꯍ ꯁꯤꯖꯤꯟꯅꯕ ꯌꯥꯏ ꯍꯥꯏꯕꯒꯨꯝ ꯇꯧꯕ ꯃꯥꯜꯂꯤ ꯋꯥ ꯆ ꯑꯗꯨ ꯃꯥꯂ ꯑꯣꯝ
ꯇꯨꯄꯨꯗ ꯀꯅꯦ
ꯑꯣ
ꯑꯩꯗꯤ ꯎꯝ ꯍ
ꯀꯌꯥꯝ ꯀꯨꯏꯔꯒꯦ ꯑꯗꯨꯗ ꯂꯩꯕ
ꯆꯍꯤ ꯑꯃ ꯐꯥꯕꯗꯉꯥꯏꯔꯤ ꯅꯣꯏ ꯅꯔꯁꯤꯡ ꯇꯝꯕꯁꯦ
ꯑ
ꯗꯥꯏꯔꯦꯛ ꯒ꯭ꯔꯦꯖ꯭ꯋꯠ ꯂꯣꯏꯔ ꯇꯝꯕ꯭ꯔꯥ ꯅꯠꯇ꯭ꯔꯒ ꯀꯃꯥꯏꯅ ꯇꯧꯕ꯭ꯔ ꯆꯣꯐ ꯂꯣꯏꯔ ꯇꯝꯕ꯭ꯔꯥ
ꯇꯨꯋꯦꯜꯞ ꯂꯣꯏꯔꯒ ꯇꯝꯕꯅꯦ ꯑꯗꯨꯒ ꯒ꯭ꯔꯦꯖꯨꯋꯦꯁꯟ ꯂꯣꯏꯔꯒ ꯇꯝꯕꯁꯨ ꯌꯥꯏ ꯑꯦꯅꯤ ꯇꯨꯋꯜꯐ ꯂꯣꯏꯗ꯭ꯔꯤ ꯐꯥꯎꯗꯤ ꯌꯥꯗꯕꯀꯣ ꯇꯨꯌꯦꯦꯜ ꯐꯣꯔ ꯍꯥꯏꯗꯤ ꯅꯪꯅ ꯃꯁꯇꯔ ꯑꯃꯨꯛ ꯇꯝꯕ ꯂꯣꯏꯔꯁꯨ ꯈꯣꯠꯂꯁꯨ ꯑꯗꯨꯝ ꯌꯥꯎꯕ ꯌꯥꯏ ꯑꯗꯨꯕꯨ ꯆꯍꯤꯗꯤ ꯃꯥꯡꯉꯦꯗꯅ ꯇꯨꯋꯦꯜꯞ ꯂꯣꯏꯔꯔꯒ ꯇꯝꯍꯧꯗꯕꯁꯤꯡꯗꯤ
ꯑꯣ
ꯑꯩꯁꯨꯅꯦ ꯇꯨꯋꯦꯜꯐ ꯂꯣꯏꯔꯒ ꯇꯝꯕ ꯅꯠꯇꯦꯕ ꯒ꯭ꯔꯦꯖꯨꯑꯦꯁꯟ ꯂꯣꯏꯔꯝꯗꯥꯏꯗ ꯑꯃꯨꯛ ꯇꯝꯕꯒꯤꯦ ꯆꯍꯤꯗꯣ ꯑꯗꯨꯝ ꯃꯥꯡꯈ꯭ꯔꯦ ꯃꯇꯝꯗ
ꯑꯗꯨ ꯃꯥꯡꯉꯁꯨ ꯂꯣꯏꯈ꯭ꯔꯅꯤꯅ ꯀꯁꯨ ꯐꯥꯏꯗ ꯑꯗꯨ ꯃꯥ ꯍꯧꯖꯤꯛ ꯂꯣꯏ ꯅꯣꯏ ꯂꯣꯏꯈ꯭ꯔꯗꯤ ꯗꯥꯏꯔꯦꯛ ꯊꯕꯛ ꯇꯧꯕ ꯌꯥꯔꯕꯣ
ꯍꯣꯏ ꯑꯗꯨꯝ ꯊꯕꯛ ꯇꯧꯕ ꯌꯥꯔꯦ ꯊꯤꯔꯒꯀꯣ
ꯂꯥꯏꯔꯤꯛ ꯊꯕꯛ ꯇꯧꯅꯕꯒꯤ ꯑꯣꯏꯔ ꯗꯥꯏꯔꯦꯛ ꯑꯗꯨꯝ ꯊꯕꯛ ꯇꯧꯕ ꯌꯥꯔꯕ꯭ꯔꯥ
ꯏꯟꯇꯔꯚ꯭ꯌꯨ ꯀꯔꯤꯔꯥ ꯔꯤꯖꯨꯝ ꯊꯥꯕ ꯈꯣꯠꯄ ꯏꯟꯇꯚ꯭ꯌꯨ ꯆꯠ
ꯑꯣ
ꯑꯗꯨꯗ ꯁꯦꯂꯦꯛ ꯇꯧꯔꯗꯤ ꯑꯗꯨꯝ ꯇꯧꯔꯦ ꯇꯧꯕꯤꯗ꯭ꯔꯗꯤ ꯇꯧꯗ꯭ꯔꯦ
ꯇꯧꯅꯤꯗ ꯇꯧꯅꯤꯗ
ꯍꯝ
ꯎ ꯃꯁꯤꯗꯤ ꯀꯃꯥꯏꯅ ꯇꯧꯔꯤꯒꯦ ꯍꯣꯏꯖ ꯅꯨꯡꯉꯥꯏꯕꯣ ꯍꯕ꯭ꯔꯣ ꯏꯪꯕ꯭ꯔꯣꯅꯣ
ꯍꯧꯖꯤꯛꯇꯤ ꯁꯝꯃꯔ ꯑꯣꯏꯕꯅꯤꯅ ꯑꯗꯨꯝ ꯈꯔꯗꯤ ꯁꯥꯔꯦ
ꯏꯝꯐꯥꯜ ꯐ꯭ꯂꯠ ꯇꯧꯗꯤ ꯄꯣꯆꯀꯥꯟꯀꯣ
ꯐ ꯐ꯭ꯂꯠ ꯐ꯭ꯂꯠ ꯇꯧꯗꯦꯀꯣ ꯍꯧꯖꯤꯛꯀꯥꯟ
ꯀꯔꯤꯍꯏꯕ ꯍꯣꯏ ꯇꯧꯕꯗꯤꯦ ꯍꯥꯟꯗꯀꯤ
ꯅꯣꯡ ꯇꯥꯕꯗꯤꯒꯤ ꯑꯣꯏ ꯅꯣꯡ ꯇꯥꯗꯕꯤꯒꯤ ꯑꯣꯏꯔꯝꯒ ꯇꯥꯔꯗꯤ ꯑꯗꯨꯝ ꯐ꯭ꯂꯠ ꯇꯧꯒꯂꯦꯗꯅ ꯏꯝꯐꯥꯜꯒꯨꯝꯕ
ꯍꯣꯏ ꯍꯣꯏ ꯍꯣꯏ ꯃꯥꯅꯦ
ꯅ ꯖꯤꯅꯤꯝꯁ ꯊꯁꯨ ꯇꯧ ꯃꯥꯂ ꯀꯣ ꯆꯠꯀꯣ ꯍꯥꯏꯗꯤ ꯑꯗꯨꯝ ꯅꯣꯡ ꯇꯥꯕ ꯃꯇꯝꯗ ꯀꯟꯅ ꯇꯥꯕ ꯑꯃ ꯇ
ꯀ ꯀꯦ ꯑꯣꯏꯗꯗꯤ ꯇꯧꯕꯅꯦ ꯑꯗꯣ ꯍꯟꯗꯛꯇꯤ ꯁꯋꯥꯏꯗ ꯇꯧꯗ꯭ꯔꯦꯗ ꯐꯩꯌꯦ ꯎꯝ
ꯆ ꯇꯑꯣꯗꯤ ꯑꯃꯨꯛ ꯂꯩꯕ ꯅꯨꯡꯉꯥꯏꯔꯣꯏꯅꯦ
ꯍꯣꯏ ꯍꯣꯏ
ꯀꯣꯏ ꯅ ꯆꯤꯅ ꯅ ꯀꯌꯥꯁꯨ ꯀꯦ
ꯑꯩꯒ ꯑꯅꯤ ꯏꯅꯥꯎꯅꯨꯄꯥ ꯑꯃ ꯂꯩꯌꯦ ꯑꯩꯅꯦ ꯍꯥ
ꯄꯔꯣ
ꯍꯣꯏ ꯑꯅꯤ ꯑꯗꯤ
ꯃꯔꯤꯁꯦ
ꯃꯔꯤꯅ ꯐꯔꯦ ꯅꯨꯄꯤ ꯀꯌꯥ ꯅꯨꯄꯥ ꯀꯌꯥ
ꯃꯅꯄꯥꯍꯣ
ꯐꯥꯏꯗ ꯅꯨꯄꯥꯅ ꯑꯦ ꯅꯠꯇꯦ ꯃꯔꯤꯅ
ꯅꯎ ꯎꯄꯥꯗꯤꯤ ꯀꯔꯤ ꯇꯧꯔꯤꯒꯦ
ꯀꯩ ꯍꯥꯏꯕ꯭ꯔꯣ
ꯅꯅꯥꯎ ꯅꯨꯄꯥꯗꯤ ꯀꯔꯤ ꯇꯧꯔꯤꯒꯦ ꯂꯥꯏꯔꯤꯛ ꯇꯝꯃꯤꯕ꯭ꯔꯣ
ꯏꯅꯥꯎꯅꯨꯄꯥ ꯍꯣꯏ ꯂꯥꯏꯔꯤꯛ ꯇꯝꯃꯤꯌꯦ ꯃꯥꯗꯤ ꯑꯉꯥꯡ ꯑꯣꯏꯔꯤꯌꯦ ꯍꯟꯗꯛꯅ ꯀ꯭ꯂꯥꯁ ꯁꯤꯛꯁ ꯊꯥꯕꯗ ꯉꯥꯏꯔꯦ ꯍꯣꯏ ꯒꯦꯐꯇꯣ ꯈꯔ ꯌꯥꯝꯈ꯭ꯔꯦ
ꯎꯝ ꯈꯪꯉꯤꯗ ꯈꯪꯉꯤꯗ ꯆꯠꯈ꯭ꯔꯦꯗ ꯑꯩ ꯈꯧꯄꯨꯝ ꯐꯥꯎ ꯆꯠꯑꯦ ꯀꯩꯅꯣ ꯇꯃꯦꯡꯂꯣꯡ ꯐꯥꯎ ꯆꯠꯈ꯭ꯔꯦꯗ
ꯀꯩ ꯀꯩ ꯌꯦꯟꯖꯥꯡ ꯆꯥꯔꯒ ꯂꯩꯕꯅꯣ
ꯑꯩꯈꯣꯏꯒꯤ ꯗꯥꯜ ꯆꯥꯏ ꯆꯞ ꯃꯥꯟꯅꯩ